ꯑꯧ ꯏꯇꯩꯃ ꯇꯥꯕ꯭ꯔꯣ
ꯇꯥꯏ ꯇꯥꯏ
ꯀꯃꯥꯏ ꯀꯃꯥꯏ
ꯅꯪꯒꯤ ꯊꯕꯛ ꯌꯥꯝ
ꯌꯥꯝ ꯅꯨꯡꯉꯥꯏ ꯆꯤꯟꯗꯦ ꯆꯤꯟꯗꯦ
ꯆꯤꯟꯕ ꯍꯥꯏꯁꯦ ꯑꯩꯒꯤ ꯊꯕꯛꯁꯦ ꯆꯥꯕ ꯇꯨꯝꯕ ꯑꯁꯤ
ꯊꯣꯡꯉꯦ ꯆꯥꯏꯌꯦ ꯐꯤꯔꯣꯜꯁꯨ ꯇꯨꯑꯦ
ꯎꯝ ꯑꯗꯨꯅ ꯍꯦꯟꯅ ꯋꯥꯕꯅꯤꯀꯣ ꯋꯥꯔꯝꯒꯅꯤ ꯑꯅꯥꯡ ꯑꯣꯏ ꯌꯥ ꯃꯅꯦ
ꯐꯔ ꯐꯔꯦ ꯑꯩ ꯁꯦ ꯄꯗꯦ ꯑꯗꯨꯝ ꯌꯥꯝ ꯍꯩꯔ ꯑꯗ꯭ꯔꯦ ꯄꯁꯦꯅꯦ ꯁꯀꯣ ꯍꯜꯂꯛꯇ꯭ꯔꯤꯕ ꯑꯉꯥꯡꯁꯤꯡ
ꯍꯂꯛꯏꯌꯦ ꯉꯁꯤ ꯊꯥꯟꯖꯥ ꯑꯣꯏꯕꯒꯤ
ꯑꯣ ꯑꯣ ꯐꯨꯡꯕꯔꯗ ꯁꯨꯇ ꯇꯕ
ꯑ
ꯎꯝ
ꯑꯩꯁ ꯔꯤꯃꯣꯠꯀꯤ ꯃꯔꯝꯗ ꯈꯠꯅꯔꯒ ꯂꯩꯔꯦ ꯑꯃꯅ ꯑꯃꯣ ꯌꯦꯉꯕ ꯃ
ꯑꯍꯣꯝ ꯑꯣꯏ
ꯑꯁ ꯇꯔꯦ ꯃꯥꯅ ꯑꯄꯥ ꯃꯥꯅ ꯀꯔꯤ ꯀꯔꯤ ꯎ꯭ꯔꯦꯦ
ꯃꯥꯅ ꯃꯥꯅ ꯊꯧꯕ ꯃꯥꯅꯦ ꯃꯥꯅ ꯊꯧꯕ ꯍꯥꯏꯗꯔ ꯑ ꯑ
ꯑꯌꯥꯝ ꯃꯗꯨ ꯀꯩꯅꯣꯗ ꯌꯦꯅꯣ ꯇꯧꯕꯗꯣ
ꯀꯔꯦ
ꯑꯩ ꯃꯐꯝꯗ ꯂꯩꯕꯗꯣ
ꯑꯣ ꯍꯣꯁꯄꯤꯇꯥꯜꯗ ꯍꯣꯁꯄꯤꯇꯥꯜꯗ
ꯑ ꯂ
ꯅꯣꯏꯗ꯭ꯔꯣ ꯏꯗꯤꯝ ꯑꯣꯏꯅꯅ
ꯑꯩ ꯆꯠꯂꯦꯕ ꯅꯗꯣ ꯆꯠꯂꯦꯕ ꯀ
ꯁꯦꯡꯗꯦ ꯅꯪ ꯈꯣꯟꯖꯦꯅꯁꯦ
ꯍ ꯌꯥꯍꯥꯟ
ꯑꯁꯤꯖꯤꯛ ꯇꯥꯔꯦ ꯑꯁꯤꯖꯤꯕꯨꯗꯤ ꯀꯩ ꯀꯩꯒꯤ ꯆꯠꯂꯤꯨꯅꯣꯕ ꯀ ꯑꯅꯥꯕꯒ ꯂꯩꯕ꯭ꯔꯥ
ꯑꯅꯥꯕ ꯂꯩꯌꯦꯕ ꯑꯩꯈꯣꯏ ꯏꯃꯥꯗꯣ ꯉꯥꯏꯕ ꯑ ꯍꯔꯄ ꯍ
ꯅꯪ ꯈꯣꯟꯖꯦꯜꯁꯦ ꯆꯞ ꯆꯞ ꯁ ꯀꯇꯒ ꯆꯗꯤ ꯆ ꯁ ꯀꯇꯒ
ꯇꯗꯤ ꯇꯕ꯭ꯔꯣ
ꯇ ꯌ
ꯇꯔ ꯃ ꯍꯧꯁꯤꯦ
ꯍꯣꯏ ꯇꯔꯦ ꯌꯨꯝꯗꯒꯤ ꯂꯥꯛꯄ꯭ꯔꯣ ꯃꯥꯗꯣ ꯏꯃꯥꯗꯣ
ꯑꯣ ꯑꯃꯦ
ꯑꯕꯣ ꯍꯥꯏꯪꯒ꯭ꯔꯦ
ꯂꯩꯗ ꯍꯧ
ꯑꯣ ꯅꯣꯏꯗ ꯂꯩꯔꯣ
ꯑ ꯃꯥꯗ
ꯀꯩ ꯀꯩ ꯑꯣꯏꯔ ꯉꯝꯗꯕꯅꯣ
ꯑꯗꯤ ꯃꯥꯗ
ꯎꯝ
ꯆꯦ ꯆꯦꯀꯞꯅ ꯀꯔꯝ ꯀꯔꯥꯟꯗ ꯑꯣꯏꯕ
ꯑꯩ ꯍꯌꯦꯡꯁꯨ ꯍꯌꯦꯡ ꯅꯠꯇꯦ ꯅꯤꯡꯊꯧꯀꯥꯕꯗ
ꯅꯤꯡꯊꯧꯀꯥꯕꯗꯤ ꯃꯣꯏꯒꯤ ꯑꯦ ꯑꯣ ꯄꯤ ꯗꯤꯗꯣ ꯃꯤ ꯌꯥꯝꯕꯅꯦ ꯈꯔ ꯉꯟꯅ ꯆꯠꯂꯨ
ꯎꯝ
ꯌꯥꯝ ꯆꯞꯁꯦ ꯅꯪ ꯈꯦꯟꯖꯦꯟꯁꯤ ꯅꯦꯠ ꯈꯔ ꯅꯨꯡꯉꯥꯏꯇꯥꯕꯩꯔ ꯈꯪꯗꯦ ꯑꯦ ꯑꯩ ꯃꯇꯛ ꯅꯨꯡꯁꯤꯠꯅ ꯑꯣꯏꯔꯝ ꯗꯧ ꯃꯥꯜꯂꯦ ꯅꯪꯅ
ꯑꯃꯨꯛ ꯇꯥꯈꯤꯗ꯭ꯔꯦ
ꯇꯥꯗꯥꯗ꯭ꯔꯦ
ꯑꯃꯨꯛ ꯇꯥꯔꯦ ꯄ꯭ꯔꯦꯡ ꯄ꯭ꯔꯦꯡ ꯇꯧꯕ ꯃꯥꯂꯦ ꯅꯦꯋꯥꯛꯅ
ꯎꯝ ꯍꯥ
ꯃꯤ ꯃꯌꯥꯝ ꯂꯩꯥꯗꯣ
ꯑꯣ ꯎꯝ ꯏꯃꯥꯗ ꯐꯖ ꯄꯣꯊꯥꯍꯜꯂꯣ ꯋꯥꯔꯝꯃꯅꯤ ꯅꯥꯃꯤꯅ ꯄꯣꯊꯥꯐꯝꯁꯦ ꯈꯪꯉꯣꯏꯅꯦ ꯑꯉꯥꯡ ꯑꯉꯥꯡ ꯑꯍꯨꯝꯗꯨꯅ
ꯑꯇꯣ ꯑꯇꯣꯝꯕꯤꯗꯣ ꯁꯀꯨꯜ ꯆꯠꯇ꯭ꯔꯤꯀꯣ
ꯆꯠꯇ꯭ꯔꯤꯌꯦ ꯆꯍꯤ ꯑꯅꯤ ꯁꯨꯗꯔꯤꯌꯦ ꯐꯥꯗꯔꯤꯌꯦ
ꯎ ꯍꯧꯖꯤꯛꯄꯨ ꯍꯧꯖꯤꯛ ꯅꯪꯁꯦ ꯌꯥꯝ ꯁꯦꯡꯉꯦ ꯑꯗꯨꯃꯥꯏꯅ ꯇꯧꯔꯣ
ꯍꯧꯖꯤꯛꯁꯦ ꯑꯩꯔꯣꯝ ꯃꯅꯥꯛꯇ ꯂꯩꯕꯒꯤꯀꯣ ꯋꯥꯏ ꯐꯥꯏ ꯅꯦꯕ ꯑꯗꯨꯒꯤ ꯑꯩ ꯃꯊꯛꯇ
ꯇꯅ
ꯑꯥ ꯃꯣꯏꯗꯤ ꯁ꯭ꯀꯨꯜ ꯆꯠꯄ ꯅꯨꯡꯉꯥꯏꯕ ꯖꯥꯠꯂꯥ ꯃꯩꯇꯩꯂꯣꯟꯗꯤ ꯈꯔ ꯊꯣꯛꯄ ꯍꯧꯔꯕꯣ ꯊꯣꯛꯈ꯭ꯔꯕꯣ
ꯃꯩꯇꯩꯂꯣꯟ ꯉꯥꯡꯗꯦ ꯑꯉꯥꯡꯁꯤꯡꯁꯦ ꯈꯔ ꯉꯥꯡꯉꯦꯕ ꯑꯗꯨ ꯑꯍꯟ ꯉꯥꯡꯗꯦ ꯃꯃꯥꯟꯅꯕꯁꯤꯡ ꯃꯇꯩꯒꯤ ꯌꯥꯎꯑꯦꯕꯀꯣ ꯂꯩꯒꯤ ꯂꯩꯇ꯭ꯔꯤꯕ ꯑꯗꯨ ꯑꯣꯏꯔꯁꯨ ꯀꯩꯅꯣ ꯇꯧꯋꯦꯕ
ꯀꯩ ꯀꯩꯥ ꯉꯥꯡꯏꯅꯣ ꯑꯗꯨ ꯁ꯭ꯀꯨꯜꯗ ꯀꯩ ꯀꯩ ꯉꯥꯡꯏꯅꯣ ꯏꯪꯂꯤꯁ ꯂꯣꯂꯤꯔꯣ
ꯑ ꯏꯪꯂꯤꯁꯅꯦ ꯍꯥꯏꯌꯦ ꯍꯣꯏ ꯏꯪꯂꯤꯁ ꯂꯣꯟꯗꯕ ꯌꯥꯗꯦ ꯍꯥꯏꯔꯦ
ꯑ ꯃꯤꯇꯩ ꯃꯌꯦꯛꯁꯨ ꯄꯥꯏꯗꯥꯏꯅꯦ ꯌꯥꯏꯀꯨꯜꯗ
ꯑꯣ ꯄꯥꯏꯌꯦ ꯑꯁ ꯈꯪꯗꯕꯅꯤꯅ ꯍꯟꯗꯛ ꯑꯍꯝꯕ ꯑꯣꯏꯕꯅꯦ ꯀꯣ ꯅꯧꯅ ꯂꯥꯛꯄꯅꯤꯅ ꯈꯪꯗꯦ ꯑꯩꯅꯁꯨ ꯂꯝꯕꯤ ꯇꯝꯕꯤꯒꯦ ꯍꯥꯏꯔꯒꯁꯨ ꯑꯩꯅ ꯑꯩꯅ ꯍꯦꯟꯅ ꯄꯪꯕ ꯃꯌꯦꯛ ꯈꯪꯗꯕꯅꯤꯅ ꯎꯄꯥꯏ ꯂꯩꯇ꯭ꯔꯦ ꯍꯟꯗꯛ ꯍꯟꯗꯛ ꯑꯦꯛꯖꯥꯝꯗꯀꯣ ꯑꯦꯛꯖꯥꯝꯗ ꯃꯥꯛꯁꯦ ꯖꯦꯔꯣ ꯑꯦꯠ ꯐꯪꯉꯦꯕ
ꯀꯦꯔꯇꯤ ꯃꯅꯨꯡꯗꯔꯣ
ꯑ ꯑꯦꯛꯖꯥꯝ ꯍꯥꯏꯕꯨ ꯀꯩꯅꯣꯅꯤꯗ ꯄꯦꯔꯣꯗꯤꯁ ꯇꯦꯏꯁ
ꯑ ꯄꯦꯔꯣꯗꯤꯁ ꯇꯦꯏꯁ ꯑ
ꯑ ꯑꯦꯛꯖꯥꯝ ꯀꯩꯅꯣꯗꯤ ꯇꯧꯗ꯭ꯔꯤ
ꯑꯗꯣ ꯀꯩꯅꯣ ꯇꯧ ꯃꯩꯇꯩ ꯃꯌꯦꯛꯇꯣ ꯀꯣꯆꯤꯡ ꯇꯣꯉꯥꯟꯅ ꯇꯝꯍꯜꯂꯣ ꯊꯥ ꯑꯅꯤꯒꯨꯝꯕ
ꯇꯧꯕꯅꯦ ꯇꯧꯕꯅꯦ ꯇꯧ ꯀꯣꯆꯤꯡ ꯇꯧꯕꯅꯦꯕ ꯇꯧꯕꯅꯦꯕ
ꯑꯦ ꯅꯧꯅ ꯄꯥꯏ ꯕꯅꯤꯅ ꯒ꯭ꯌꯥꯟꯗꯤ ꯇꯥꯔꯝꯃꯣꯏꯀꯣ ꯃꯣꯏꯗꯣ
ꯎꯝ ꯑꯗꯨꯅꯤ
ꯃꯩꯇꯩ ꯃꯌꯦꯛꯇꯨ ꯑꯩꯁꯨ ꯑꯩ ꯑꯩꯁꯨ ꯄꯨꯔꯥ ꯕ꯭ꯂꯥꯏꯅꯦ ꯀꯩꯅꯣꯝꯇ
ꯄꯥ ꯄꯥ ꯈꯪꯕꯀꯣ ꯄꯥꯕꯗꯤ ꯈꯪꯉꯦꯕ
ꯎꯝ
ꯑꯩꯁꯨ ꯈꯪꯗ꯭ꯔꯦ ꯃꯩꯇꯩ ꯃꯌꯦꯛ ꯑꯗꯣ ꯀꯩꯅꯣꯗꯤ ꯊꯣꯛꯑꯦ ꯕꯦꯡꯃꯣꯂꯤꯗꯣ ꯈꯔ ꯈꯔꯗꯤ ꯊꯣꯛꯑꯦ ꯍꯤꯟꯗꯤ ꯃꯥꯟꯕꯗꯣ
ꯑ ꯑꯗꯨꯗꯤ ꯈꯔ ꯈꯔ ꯊꯣꯛꯑꯦ ꯑꯩꯁꯨ ꯌꯦꯡꯕꯗ ꯈꯪꯗꯦꯕ ꯃ ꯄꯥꯎ ꯇꯝꯕꯤ ꯑꯩꯈꯣꯏꯒꯤ ꯃꯇꯝꯗꯀꯣ
ꯎꯝ
ꯍꯤꯟꯗꯤꯗꯗꯤ ꯃꯤꯡꯗꯤ ꯈꯪꯗ꯭ꯔꯦ ꯄꯥꯕꯕꯨꯗꯤ ꯊꯣꯛꯑꯦꯕ
ꯍꯤꯟꯗꯤ ꯕꯨꯗꯤ ꯑ ꯒ꯭ꯔꯦ
ꯀꯥꯎꯕꯨ ꯀꯥꯎꯏꯍꯦ
ꯑꯗꯒꯤ ꯁꯥꯗꯤꯐꯤꯀꯦꯠ ꯑꯩꯉꯣꯟꯗ ꯂꯩꯕ꯭ꯔꯣ
ꯁꯨ ꯌꯥꯝꯗꯕꯅꯤꯅ ꯑꯗꯨꯗꯤ
ꯏꯇꯩꯃꯥ ꯒꯧꯃꯥꯒꯤꯁꯨ ꯂꯩ ꯗ ꯆꯠꯂꯔꯤ ꯁꯤꯚꯥꯏ ꯁꯤꯚꯥꯏ ꯆꯠꯈꯤꯕꯗꯨꯗꯤ ꯃꯥꯒꯤꯗꫭ ꯄꯤꯒ꯭ꯔꯦ꯫
ꯑꯣ ꯑꯁ ꯃꯥꯒꯤꯗꯤ ꯀꯅꯥꯗ꯭ꯔꯦꯗ ꯃꯥꯅ꯫ ꯍꯧꯖꯤꯛꯇ ꯇꯧꯕ ꯇꯧꯕ ꯊꯕꯛꯅ ꯍꯦꯟꯅ ꯐꯌꯦꯕꯀꯣ꯫
ꯎꯝ
ꯑꯗꯣ ꯅꯪꯒꯤꯗꫭ ꯑꯗꫭ ꯁꯔꯇꯤꯐꯤꯀꯦꯠꯗꫭ ꯑ ꯂꯩꯔꯗꯤ ꯑ ꯗꯔꯀꯥꯔ ꯂꯩꯔꯗꯤ ꯍꯥꯏꯔꯛꯑꫭꯀꯣ ꯑꯩ ꯌꯨꯝꯗ ꯂꯥꯛꯑꯗꯤ ꯑꯗꯨꯝ ꯄꯤꯒꯦ ꯇꯧꯕꯅꯦ ꯑꯩꯁꯨ ꯀꯥꯎꯔꯕ꯫
ꯑꯩꯉꯣꯟꯗ
ꯐꯥꯔꯝ ꯃꯅꯨꯡꯗ ꯐꯖꯅ ꯊꯝꯃꯤ ꯒ꯭ꯔꯤꯗꯤ ꯂꯣꯏꯔꯒ ꯍꯤꯟꯗꯤ ꯄꯥꯕ ꯊꯣꯛꯇꯦ ꯃꯤꯡꯁꯦ ꯌꯥꯝꯅ
ꯃꯤꯡꯅ
ꯀꯩꯅꫭꯒ ꯃꯦꯊꯁ ꯍꯃꯦꯁꯥ ꯌꯥꯝ
ꯑ ꯃꯦꯁꯇ ꯍꯩꯔꯗꯤ ꯌꯥꯔꯦꯅꯦ꯫
ꯑꯦ ꯫
ꯑ ꯑꯍꯥꯟꯕ
ꯑꯗꯣ ꯃꯥ ꯫
ꯑꯗ ꯃꯣꯏ ꯁ꯭ꯀꯨꯜ ꯁ꯭ꯀꯨꯜ ꯍꯥꯟꯅ ꯀꯥꯕ ꯅꯨꯃꯤꯠꯇꯨꯗꯤ ꯀꯩꯅꯣ ꯇꯧꯔꯝꯒꯅꯤ ꯀꯣꯛ ꯉꯥꯎꯔ ꯔꯝꯒꯅꯤ ꯃꯩꯇꯩꯂꯣꯟꯣꯒ ꯂꯣꯟꯕꯅꯦ꯫
ꯀ꯭ꯂꯥꯁꯇ ꯅꯀꯣ ꯍꯤꯟ ꯍꯥꯏꯌꯦ꯫ ꯒ꯭ꯌꯥꯟ ꯇꯥꯗꯦ ꯍꯥꯏꯌꯦ ꯒ꯭ꯌꯥꯟ ꯇꯥꯗꯦ ꯍꯥꯏ꯫
ꯑꯗꯣ ꯁ꯭ꯀꯨꯜ ꯌꯨꯝꯒꯁꯦ ꯆꯠꯅꯤꯡꯗꯕꯖꯥꯠꯂꯦ꯫ ꯂꯥ ꯀꯧꯔꯛꯇꯕ ꯌꯨꯝ ꯆꯠꯁꯦꯅ꯫
ꯍꯥꯅꯗꯤ ꯑꯁ ꯆꯠꯁꯦ-ꯆꯠꯁ ꯑꯁꯤꯗ ꯂꯩꯅꯤꯡꯗ꯭ꯔꯦ ꯍꯥꯏꯥꯌꯦ꯫ ꯍꯟꯗꯛꯅ ꯈꯔ ꯃꯃꯥꯅꯕ ꯑꯃꯒꯤ
ꯑ ꯈꯪꯅꯕ ꯂꯩꯔꯕꯅꯤꯅ ꯍꯧꯖꯤꯛ